ꯇꯔ ꯇꯔ ꯎꯝ ꯃꯄꯥꯥꯟꯟꯗꯨ ꯂꯩ ꯂꯈꯣꯏꯃꯦ ꯦ ꯍꯂꯦ ꯀ ꯀꯥꯏ ꯂꯩꯅꯅ
ꯍ
ꯀ ꯀꯥꯏꯗꯅꯣꯕ
ꯁꯟꯗꯣꯛ ꯂꯩꯅꯥ ꯀꯩꯅꯧꯁꯦ
ꯅꯪ ꯌꯥꯔꯃꯦꯉ
ꯑꯃꯥꯏ ꯌꯦꯡꯗꯅꯣ ꯊꯣꯛꯣꯛꯇ꯭ꯔꯖ ꯀꯩꯅꯣꯧꯕ ꯇꯥꯏꯒ ꯊꯣꯛꯇꯕ ꯃꯥꯜꯂꯤꯗ ꯀꯃꯥꯏꯅ ꯊꯣꯛꯀꯦ ꯍꯟꯗꯣꯛꯀ ꯑꯗꯦꯝꯅꯁꯤꯗꯤ ꯣꯟ ꯌꯦꯡꯕ ꯀꯤ ꯃꯤ ꯃꯌꯥꯝ ꯂꯩꯔꯤ ꯑꯗꯨꯅ ꯁꯨꯃꯥꯡꯗ ꯂꯩꯔꯤ ꯑꯗꯨꯅ ꯁꯨꯃꯥꯡ
ꯃꯤ ꯂꯩꯇꯕ ꯃꯨꯒ ꯃꯥꯅꯦ
ꯑ ꯕ ꯁꯤꯔꯨꯝꯨꯝ ꯔꯦꯗꯤꯔꯗꯒ
ꯀ
ꯎ ꯄꯗꯥꯏꯒꯅꯅꯕ ꯑꯩ ꯁꯁꯀꯔꯤ ꯑꯣꯖꯥ ꯏꯃꯅꯕꯈꯩ ꯑꯩ ꯏꯃꯥꯟꯅꯕꯅꯪ ꯑꯅꯤ ꯇꯥꯄꯠ ꯏꯃꯥꯟꯅꯕ ꯑꯗꯒꯤ ꯑꯩꯈꯣꯏ ꯖꯒꯥꯗꯣ ꯑꯩꯗꯒꯤ ꯀꯒꯌꯥꯒꯤ ꯃꯃꯥꯟꯅꯕ ꯈꯔ ꯎ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
ꯍꯨꯝ ꯐꯗ
ꯊꯥꯎꯑꯣ ꯊꯥꯎꯥꯎ ꯐꯥꯒꯦ ꯍꯪꯉ ꯌꯥꯅ
ꯀꯂꯅ
ꯑꯄꯥ ꯑꯗꯨꯅꯅꯦꯦ ꯊꯪꯖꯔ
ꯎꯝ
ꯑꯗꯨ ꯊꯣꯛꯣꯛꯈꯤꯕ꯭ꯔꯥ
ꯁꯦꯡꯒꯣꯩ ꯅꯥꯊꯣꯛꯖ ꯍꯥꯏꯖꯦ ꯁꯝ ꯅꯥꯊꯣꯛꯈ꯭ꯦꯣ ꯁꯪꯣꯟꯗꯒꯤ
ꯎꯝ ꯆꯈ
ꯎ ꯑꯗꯨꯕꯨꯡ ꯂꯈꯁꯦ ꯁꯀꯨꯜ
ꯇꯅꯍꯔꯦꯕ
ꯁꯕꯨꯝ ꯃꯌꯨꯝ ꯆꯧꯒꯦꯅ ꯆꯠꯀ ꯃꯃꯥꯅ ꯀꯧꯔꯦꯅ ꯃꯁꯤꯁꯤ ꯀ ꯇꯗ
ꯣꯗꯔꯔ
ꯌꯥꯌꯥꯝ
ꯎꯝ ꯆ
ꯍ ꯎ ꯁꯤ ꯁꯤ ꯊꯝꯃꯖꯥꯔꯣ
ꯃ ꯍ ꯍꯥꯏ꯭ꯔꯦꯅ
ꯆ ꯎꯝ ꯆꯥꯗ ꯍꯧꯔꯦ ꯍꯧꯥꯎꯔꯦ ꯇꯥ ꯇ
ꯁꯤ ꯂꯩꯔꯣ
ꯀꯌꯥꯅ ꯖꯒꯥꯥ ꯂꯩꯩ ꯊꯥ ꯀꯧꯕ ꯂꯩ ꯑꯩꯈꯣꯏ ꯑꯗꯨꯗ ꯑꯇꯣꯞꯄ ꯃꯃꯥꯟꯅꯕ ꯈꯔ ꯑꯃ ꯂꯩ ꯑꯩꯅ ꯁꯣꯞꯅꯥ ꯈ ꯂꯩꯕꯅꯤꯅ ꯤ ꯄꯤꯁꯦ ꯈꯔ ꯈꯔ ꯂꯩꯈꯠꯄꯒꯤ ꯍꯧꯅ ꯇꯥꯕꯅꯤ
ꯎꯝ ꯈꯔ
ꯃꯣꯏ ꯇꯗꯦ ꯇꯗꯤ ꯍꯥꯏꯅ
ꯑꯩꯅ ꯆꯦꯛ ꯇꯧꯔꯀꯥꯟꯗ ꯌꯥꯎꯔꯝꯃꯦꯗꯤ ꯐꯣꯟ ꯇꯧꯕ ꯌꯥꯕꯒꯤꯦ
ꯍꯥꯥ
ꯐꯣꯟ ꯐꯣꯟ ꯃ ꯀ ꯌꯥꯝ ꯃ
ꯅꯪꯖꯔꯥ ꯅꯪ ꯍꯥꯟꯅꯗꯤ ꯍꯥꯞꯄꯤꯔꯕ ꯑꯩꯉꯣꯟꯗ ꯍ ꯌꯥꯔꯤꯁꯤꯕ
ꯅꯃ
ꯑꯗ ꯑꯩꯒꯤꯅ ꯌꯥꯗꯣꯏꯦꯅꯤ ꯀꯃꯥꯏꯅ ꯇꯧꯅꯣ ꯍ ꯒꯦ ꯍꯪꯒꯥꯝꯆ ꯀꯩ ꯆꯥꯂꯒꯅꯦ ꯏꯗ
ꯊ ꯊ
ꯑꯗꯨꯕꯨꯣ
ꯍꯔ ꯌꯦꯗꯒ꯭ꯔꯣ
ꯍꯋꯥꯏꯒꯥ
ꯃꯥ ꯆꯁꯤ ꯌꯥꯅꯤ ꯁꯤ ꯍꯥ ꯆꯂꯅꯦ
ꯂꯥꯛꯒꯦꯁꯅꯥꯒ ꯍꯪꯉꯤꯦꯅꯦ ꯁꯤꯒꯤ ꯀꯩꯅꯣꯁ ꯁꯨꯃꯥꯏꯅ ꯀꯩꯅꯣ ꯁꯤꯔꯣ ꯀꯩꯅꯣ ꯎ ꯐꯂꯝ
ꯁꯤ ꯐ ꯌꯥꯔꯦ ꯂꯣꯏꯔꯦꯄ ꯂꯣꯏꯔꯦ
ꯁꯤ ꯑꯗꯨ ꯀꯦꯟ
ꯑ ꯀ ꯆꯔ ꯁꯥꯡꯅ ꯃꯗ꯭ꯔ ꯑꯁꯤ ꯌꯥꯗ꯭ꯔꯇ ꯇ
ꯀꯥꯏꯅ ꯍꯥꯏꯕꯗ ꯃꯥ ꯆꯠꯇꯅꯦ ꯌꯦꯒ ꯂꯩ ꯀꯁꯂ
ꯎꯝ
ꯑ
ꯄ
ꯗꯔꯥꯅꯤ ꯀ ꯀꯥꯟꯗ ꯇꯅꯣ
ꯁꯣꯔꯥ ꯂꯣꯏꯔꯁꯨ ꯅꯤꯅꯦ
ꯎꯝ
ꯍꯥꯄꯒꯤꯂꯧꯔꯤ
ꯑꯔ
ꯇꯥꯕ꯭ꯔ
ꯑꯥ
ꯁꯅꯥ ꯐꯥꯎꯒꯤ ꯁꯨꯇꯤ ꯂꯧꯔꯤ ꯔꯁꯦꯧꯕ ꯀ
ꯑꯩꯒꯤ ꯑꯗꯨꯝ ꯊꯥꯔ ꯇꯧꯕꯩ ꯂꯥꯛꯑꯦ ꯁꯤꯖ ꯃꯤ ꯃꯉꯥꯗ ꯃꯤ ꯃꯉꯥꯗ ꯋꯥꯔꯤ ꯀꯨꯟꯊꯥꯔꯒ ꯁꯥꯟꯅꯕ ꯂꯩꯦꯕ
ꯃꯍꯗ ꯂ ꯑꯣ ꯃꯤ ꯃꯉꯥꯗꯨꯗꯤ ꯃꯤ ꯑꯃꯈꯛꯇꯪꯗ ꯀꯨꯟꯊ꯭ꯔꯥꯒ ꯁꯥꯟꯅꯖ꯭ꯔꯕ ꯍꯥꯥ ꯀꯥꯗ ꯀꯕꯣ ꯍꯂ꯭ꯔꯣ ꯑꯣ ꯍ꯭ꯔꯣ
ꯇꯥꯔꯒ ꯃ ꯍꯥꯞꯖꯅ ꯇꯥꯛ ꯑꯗꯣ ꯁꯥꯟꯅꯩꯗꯨ ꯑꯉꯥꯡꯒꯤꯖꯠ
ꯊꯥꯗꯅꯦ ꯄ ꯃꯇꯨꯡꯏꯟꯅ ꯀꯨꯟꯊ꯭ꯔꯥꯗ ꯃꯤ ꯃꯤ ꯑꯃꯗ ꯁꯥꯟꯅꯔꯁꯨ ꯌꯥꯕ꯭ꯔꯕ
ꯌꯥꯔꯝꯒꯗ ꯑꯗꯨꯗꯤ ꯃꯤꯔ ꯌꯥꯏ
ꯎꯝ
ꯃꯤ ꯃꯉꯅ
ꯃꯤ ꯃꯉꯥꯗ ꯑ ꯃꯤ ꯃꯗꯨ ꯀꯌꯥ ꯀꯌꯥ ꯁꯗꯕ
ꯃꯤ ꯑꯃꯗ ꯀꯨꯟꯊ꯭ꯔꯥ ꯑꯣꯏꯔꯅꯤ ꯌꯦꯂꯣ ꯃꯉꯥꯗꯣ ꯍꯔ ꯑꯗꯨ ꯅꯠꯇꯕꯤꯗ ꯃꯤ ꯑꯃꯗ ꯑꯅꯤ ꯑꯍꯨꯝꯂꯣ ꯁꯥꯟꯅꯔꯁꯤ ꯍꯥꯏꯕꯗꯤ ꯈꯪꯗꯦꯅ ꯌꯥꯝꯗ꯭ꯔꯕꯗ ꯃꯤ ꯃꯉꯥꯗ ꯁꯪꯑꯣꯅ ꯍꯥꯏꯕ
꯭ꯔꯦꯔ ꯐꯣꯟ ꯑꯣꯏ꯭ꯔꯣ ꯑꯩ ꯏꯃꯥꯟꯅꯕ ꯑꯅꯤ ꯌꯥꯎꯕꯁꯤꯒꯤꯅꯦꯕ ꯑꯩ ꯊꯃ ꯑꯗꯨꯨꯝꯃꯨꯔꯁꯦ ꯑꯩꯌꯦ ꯃꯣꯏ ꯑꯅꯤ ꯌꯥꯎꯕꯒꯤ ꯌꯥꯗ ꯍꯥ ꯃꯄꯥꯟꯗꯗꯤ ꯑꯩꯈꯣꯏꯒꯤ ꯂꯥꯏꯕ ꯈꯨꯃꯡ ꯇꯨꯃꯤꯟꯅꯁꯕ ꯌꯥꯗꯕꯩꯅꯤ ꯏ ꯌꯦꯦꯝꯕꯗꯤ ꯌꯦꯡꯒꯦꯗ ꯌꯥꯔꯣꯏ ꯍꯥꯏꯕ ꯑꯩꯅ ꯍꯥꯏꯖꯩ ꯭ꯔꯦ ꯐ ꯑꯗ ꯑꯩꯈꯣꯏ ꯑꯈꯣꯏ ꯐꯃꯨꯡ ꯑꯃ ꯇꯤꯟꯅ ꯆꯛꯄꯗꯤ ꯇꯕꯅ ꯑꯃ ꯈꯠꯇ꯭ꯔꯕ
ꯏꯉꯅꯥꯏꯅꯔꯅ
ꯜ ꯃ ꯍꯥꯏ ꯁ꯭ꯀꯨꯜꯁꯦ ꯏꯪꯕꯨꯗꯤ ꯏꯪꯕꯗ ꯇꯤꯟꯅ ꯂꯣꯏꯅ ꯔꯥꯎꯟ ꯊꯥꯖꯤꯟꯕꯅꯤꯅ ꯌꯥꯝ ꯁꯥꯏ
ꯑ
ꯇꯨꯝꯕꯗ ꯃꯤ ꯑꯐꯝ ꯆꯠꯅꯤꯅ ꯆꯦꯠꯟꯅ ꯇꯨꯃꯤꯟ ꯃꯥꯐꯝ ꯈꯪꯕ ꯆꯦꯄꯗꯤꯁꯦ ꯇꯝꯕꯅ ꯑꯃꯨꯛ ꯐꯪꯉꯕ ꯗ ꯍꯅꯦ ꯌꯥꯍꯟ ꯍꯥꯏꯕꯒꯤꯗꯤ ꯌꯥꯔꯤꯅꯦ ꯌꯥꯍꯟꯕꯗꯣ ꯌꯥꯔꯣꯏꯗꯕꯩꯅꯤꯅꯦ
ꯑꯍꯤꯡ ꯂꯩꯛꯇꯁꯨ ꯀꯅꯥ ꯀꯅꯥꯅꯣꯗꯣ
ꯑꯩꯈꯣꯏꯗꯥ ꯑꯩꯒꯤ ꯃꯃꯥꯟꯅꯕ ꯃꯣꯏꯃꯩ ꯋꯥꯔꯤꯔꯤ ꯑꯃ ꯑꯩꯒꯤ ꯏꯃꯥꯟꯅꯕ ꯑꯅꯤ ꯑꯃ ꯀꯔꯤ ꯍꯥꯥ
ꯃꯤ ꯃꯃꯤꯡꯗꯨꯅꯦꯅ ꯍꯪꯉꯤꯁꯦ
ꯌꯨ ꯣꯏ ꯍꯔꯕꯣ
ꯅꯠꯇꯦ ꯑꯩꯅ ꯈꯪꯕꯗꯣ ꯍꯥꯏꯗꯥꯥꯏ ꯃꯥꯟꯅꯕ ꯄꯔꯣ ꯈꯪꯕ꯭ꯔꯥ
ꯅꯪꯅ ꯈꯪꯕꯗ ꯍꯥꯏ ꯍꯥꯏꯗꯤ ꯑꯩꯈꯣꯏꯒꯤ ꯅꯥꯎꯇꯣꯅꯦ ꯅꯥꯎꯆꯥꯅꯦ
ꯃꯣꯏꯅꯤꯔ
ꯃꯣꯏꯅꯤ
ꯎꯅꯥꯎꯗꯤ
ꯑ ꯇꯒ
ꯎꯝꯎꯕ
ꯃꯃꯥ ꯂꯥꯎ ꯍꯥꯏꯌꯦꯅ ꯆꯠꯈꯤꯕ ꯉꯥꯛꯇꯪ ꯆꯠꯂꯨꯈꯤꯒꯅ ꯎꯝ ꯆꯤ ꯆꯔꯦꯗ
ꯑꯦꯗꯥ
ꯎ ꯄꯨꯂꯞ ꯑꯣꯏꯅꯖꯥ
ꯎꯝ
ꯐ ꯃꯤꯇ ꯃꯛ
ꯏ ꯐꯦ ꯂ ꯃ ꯑꯗꯨꯖ
ꯗꯤ ꯁ ꯀꯃꯥꯏ ꯀꯃꯥꯏꯌꯦꯒꯦꯕ ꯏꯁꯄꯦ ꯎꯝ